ꯍꯜꯂꯣ ꯇꯥꯏꯌꯦ ꯇꯥꯏꯌꯦ ꯑꯣꯖꯥ
ꯎꯝ
ꯎꯝ
ꯑꯩꯒꯤꯁꯦ ꯑꯁꯤꯒ ꯀꯩꯅꯣ ꯁꯨꯗꯣꯏꯅꯦ ꯀꯔꯤ ꯀꯨꯟꯒ ꯀꯨꯟꯒ ꯃꯉꯥ
ꯥ ꯑꯣ ꯌꯥ ꯌꯥꯝꯔ ꯐꯔꯦ ꯑꯗꯣ ꯀꯨꯟꯃꯉꯥ ꯃꯇꯨꯡꯗꯒꯤꯗꯤ ꯑꯃ ꯂꯣꯏꯔꯅꯦꯕꯀꯣ ꯂꯣꯏꯔꯒ ꯃ ꯃꯉꯥ ꯑꯃꯒ ꯇꯣꯉꯥꯟꯅ ꯊꯂꯛꯄ ꯌꯦꯡꯉꯣꯕ ꯀꯨꯟꯊ꯭ꯔꯥ ꯑꯣꯏꯅ ꯑꯗꯣ ꯀꯨꯟꯊ꯭ꯔꯥꯗꯨꯗꯤ ꯑꯗꯨꯝ ꯍꯌꯦꯡꯗꯨꯗꯤ ꯍꯌꯦꯡꯗ ꯑꯣꯖꯥꯒꯤꯗꯤ ꯑꯗꯨꯝ ꯅꯪꯒꯅꯦꯕꯀꯣ ꯑꯗꯨꯒ
ꯍꯣꯏ
ꯑꯩ ꯑꯩꯒꯤꯗꯤ ꯍꯥꯏ ꯍꯥꯏꯅꯦ ꯑꯩꯅ ꯑꯃꯨꯛ ꯊꯕꯛꯁꯦ ꯁꯣꯝꯗ ꯆꯤꯟꯅꯩꯕ ꯑꯩꯁꯤꯗꯤ ꯇꯔꯨꯛ ꯈꯛꯇ ꯁꯨꯔꯤꯦꯕ ꯊꯕꯛꯁꯦ ꯑꯗꯨꯃꯥꯏꯅ ꯑꯣꯏꯧꯔꯦ ꯉꯔꯥꯡ ꯅꯍꯥꯟ ꯗꯣ ꯑꯩꯈꯣꯏ ꯏꯃꯥꯒꯤ ꯇ ꯑꯃ ꯌꯥꯎꯕꯅꯦ ꯑꯣꯖꯥ ꯑꯃ ꯃꯥꯒꯤꯁꯨ ꯃꯥꯒꯤꯁꯨ ꯍꯥꯏꯗꯤ ꯁꯨꯃꯥꯏꯅ ꯑꯩꯈꯣꯏ ꯑꯩꯈꯣꯏ ꯃꯁꯦꯟ ꯋꯥꯔꯤ ꯁꯥꯟꯅꯕꯗ ꯃꯥꯅ ꯑꯣꯛꯄꯒꯤ ꯊꯕꯛ ꯈꯛꯇ ꯑꯣꯏꯕ ꯃꯥꯒꯤꯁꯨ ꯆꯪꯕꯒꯤ ꯍꯥꯏꯇꯥꯔꯦ ꯃꯥꯥꯏ ꯂꯨꯄꯥꯂꯤꯆꯤꯡ ꯑꯃꯃꯨꯛ ꯆꯪꯕꯒꯤ ꯊꯥꯒꯠꯂꯛꯄ ꯑꯩꯉꯣꯟꯗ ꯊꯥꯔꯛꯄ ꯑꯗꯩ ꯑꯩꯅꯁꯨ ꯀꯩꯅꯣꯗꯣ ꯊꯥꯈꯤꯕꯅꯤ ꯑꯩꯈꯣꯏꯒꯤꯩ ꯋꯥꯔꯤꯋꯥꯏ ꯁꯥꯟꯅꯕ ꯀꯩꯅꯣꯗꯨꯗ ꯊꯥꯈꯤꯕꯅꯤ
ꯀꯩꯅꯣꯗꯤ ꯃꯥꯅ ꯑꯣꯛꯄꯒꯤ ꯇꯧꯕꯒꯤ ꯌꯥꯎꯗꯕ ꯑꯣꯛ
ꯑꯣ ꯑꯣꯛꯄꯩ ꯈꯛꯇ ꯑꯌꯥꯝꯕ ꯑꯣꯛꯄꯩ ꯈꯛꯇ ꯍꯥꯏꯇꯥꯔꯦ ꯃꯤꯒ
ꯎꯝ ꯌꯥꯏꯌꯦ ꯑꯗꯨꯕꯨꯗꯤ ꯍꯥꯏꯗꯤ ꯀꯩꯅꯣꯗꯣ ꯃꯤꯗꯨ ꯁꯨꯅꯗꯕ ꯃꯇꯝꯗ ꯃꯥꯅ ꯑꯗꯨꯝ ꯁꯤꯜꯂꯁꯨ ꯌꯥꯏꯗꯅꯀꯣ
ꯍꯣꯏ ꯍꯣꯏ ꯃꯥꯅ ꯑꯃꯨꯛ ꯃꯥꯁꯦ ꯍꯌꯦꯡꯁꯦ ꯀꯩꯅꯣ ꯃꯄꯥꯟ ꯂꯝꯗ ꯆꯠꯂꯒꯗꯕ ꯑꯗꯨꯒꯤ ꯉ ꯀꯩꯅꯣ ꯇꯧꯕꯅꯦꯕ ꯑꯗꯨꯅ ꯂꯨꯁꯤꯟ ꯈꯣꯠꯆꯤꯟ ꯇꯧꯕ ꯃꯥ ꯍꯟꯗꯛ ꯃꯔꯛꯁꯤ ꯃꯥ ꯊꯕꯛ ꯈꯔ ꯆꯦꯟꯊꯗ ꯍꯥꯏꯇꯥꯦ ꯆꯠꯂꯝꯝꯗꯥꯏꯒꯤ ꯍꯥꯏꯇꯥꯔꯦ ꯍꯌꯦꯡ ꯆꯠꯅꯅꯦꯕ ꯑꯗꯨꯒ ꯊꯕꯛꯁꯤꯗ ꯏꯃꯥ ꯀꯩꯅꯣ ꯇꯧꯕ ꯌꯥꯎꯗꯕ ꯑꯩꯁꯨ ꯑꯩꯁꯨ ꯁꯣꯝꯗ ꯊꯕꯛꯀꯤ ꯆꯤꯟꯅꯗꯕ ꯑꯗꯨꯅ ꯑꯣꯏꯕ ꯇꯥꯏ ꯁꯥꯟꯅꯕꯗꯣ ꯌꯥꯗ꯭ꯔꯕ ꯑꯗꯣ ꯍꯌꯦꯡ ꯍꯌꯦꯡ ꯀꯥꯒꯕꯅꯦ ꯍꯌꯦꯡ ꯍꯪꯆꯤꯠ ꯐꯥꯎ ꯃꯅꯨꯡꯗꯗꯤ ꯑꯣꯖꯥ ꯍꯣꯏ ꯑꯌꯥꯝꯕ ꯂꯣꯏꯔꯅꯦꯕ ꯑꯣꯖꯥꯒꯤꯁꯨ ꯍꯌꯦꯡ ꯂꯣꯏꯔꯅꯤ ꯍꯥꯏꯅ ꯈꯜꯂꯦ ꯉꯁꯤ ꯀꯩꯅꯣ ꯇꯧꯗ ꯇꯥꯔꯁꯨ ꯑꯗꯣ ꯃꯊꯪ ꯃꯊꯪ ꯍꯥꯏꯇꯥꯔꯦ ꯑꯗꯨꯃꯥꯏꯅ ꯑꯗꯨꯗꯩ ꯑꯗꯨ ꯍꯦꯛ ꯂꯣꯏꯕꯗꯤꯩ ꯑꯃꯨꯛ ꯑꯩꯒꯤ ꯑꯃꯨꯛ ꯑꯣꯖꯥ ꯍꯣꯏꯗ ꯑꯣꯖꯥꯁꯤꯡꯗ ꯑꯃꯨꯛ ꯇꯧꯔꯛꯇꯣꯏꯅꯦꯕ ꯑꯩꯅ ꯀꯣ ꯑꯃꯨꯛ
ꯎꯝ
ꯀꯩꯅꯣꯁꯦ ꯑꯗꯨꯃꯥꯏꯅ ꯂꯥꯛꯇꯦ
ꯀꯩꯅꯣꯗꯨ ꯃꯤ ꯑꯗꯨꯗꯤ ꯃꯤ ꯇꯔꯨꯛ ꯁꯨꯔꯗꯤ ꯑꯗꯨꯝ ꯁꯤꯖꯤꯟꯅꯕ ꯌꯥꯕ ꯅꯠꯇ꯭ꯔꯣ
ꯌꯥꯏꯌꯦꯔꯥꯎ ꯍꯧꯖꯤꯛ ꯃꯊꯪꯒꯤꯗꯤ ꯑꯁ ꯁꯤꯒꯤꯁꯦ ꯂꯥꯛꯑꯔꯣꯏ ꯑꯇꯣꯞꯄ ꯑꯃ ꯂꯥꯛꯑꯅꯤ ꯑꯣꯖꯥ ꯍꯣꯏ ꯁꯤ ꯂꯣꯏꯈꯤꯗꯩꯗꯤ
ꯑꯣ ꯊꯕꯛꯁꯦ ꯑ ꯃꯈꯥ ꯇꯥꯕ ꯀꯩꯅꯣꯝ ꯂꯥꯛꯑꯅꯦꯕ
ꯃꯈꯥ ꯇꯥꯕ ꯁꯤ ꯅꯠꯇꯕ ꯑꯇꯣꯞꯄ ꯑꯃ ꯂꯥꯛꯑꯅꯦꯕꯀꯣ ꯃ ꯑꯗꯨꯅ ꯍꯦꯟ ꯂꯥꯏꯗꯤ ꯂꯥꯏꯔꯅꯤ ꯃꯩꯇꯩꯌꯦꯛ ꯀꯩꯅꯣꯒꯨꯝꯕ ꯃꯩꯇꯩ ꯃꯌꯦꯛꯀꯨꯝꯕ ꯐꯖꯅ ꯏꯕ ꯄꯥꯕ ꯊꯣꯛꯄ ꯅꯠꯇ꯭ꯔꯣ ꯑꯣꯖꯥꯒꯤ
ꯑꯩꯁꯦ ꯌꯥꯝ ꯀꯟꯅ ꯈꯨꯠꯂꯣꯏꯕꯗꯤ ꯑꯣꯏꯗꯦ ꯑꯗꯨ ꯑꯣꯏꯔꯁꯨ ꯈꯔ ꯑꯗꯨꯝ ꯉꯝꯅꯤ ꯍꯥꯏꯇꯥꯔꯦ
ꯈꯣꯏ ꯑꯗꯨꯝꯕꯒꯤ ꯂꯩꯔꯦ ꯌꯥꯝ ꯅꯨꯡꯉꯥꯏꯈꯦ ꯑꯗꯨ ꯆꯔꯖꯔ ꯆꯠꯀꯗꯕꯅꯦꯕꯀꯣ ꯑꯗꯨꯝꯕꯩ ꯂꯥꯛꯑꯅꯦ ꯑꯗꯣ ꯑꯠꯁꯥ ꯃ ꯑꯗꯨꯗꯩ ꯑꯃꯨꯛ ꯍꯩꯔꯗꯤ ꯀꯩꯅꯣ ꯇꯧꯔꯗꯤ ꯌꯥ ꯃꯤꯁꯤꯡꯅ ꯁꯤꯡꯉꯗꯤ ꯑꯗꯨ ꯑꯗꯨꯅ ꯑꯃꯨꯛ ꯄꯩꯁꯥ ꯌꯥꯕꯅꯦꯕ ꯇꯥꯟꯕ ꯑꯗꯨꯒꯤꯁꯨ ꯑꯗꯨꯝ ꯑꯗꯨ ꯁꯣꯏꯔꯒꯅ ꯑꯃꯨꯛ ꯌꯥꯗꯕ ꯑꯗꯨꯅ ꯑꯃꯨꯛ ꯁꯣꯏꯒꯤ ꯇꯥꯔꯗꯤ ꯁꯣꯏꯒꯤ ꯇꯥꯔꯗꯤ ꯑꯃꯨꯛ ꯀꯩꯅꯣ ꯇꯧꯕ ꯍꯥꯏꯇꯥꯔꯦ ꯁꯨꯌꯥ ꯌꯥꯗꯕ ꯍꯥꯏꯇꯥꯔꯦ ꯍꯩ ꯅꯪ ꯂꯨꯕ ꯂꯥꯏꯗꯤ ꯂꯥꯏꯕ ꯂꯥꯏꯕ ꯍꯥꯏꯗꯤ ꯄꯩꯁꯥꯒꯤꯗꯗꯤ ꯂꯥꯏ
ꯎꯝ ꯑꯗꯨ ꯇꯧ ꯀꯥꯟꯗꯨꯗ ꯑꯀꯛꯅꯕ ꯃꯇꯝ ꯂꯩꯕ꯭ꯔꯣ ꯃꯥꯒꯤꯗꯤ
ꯑꯗꯣ ꯍꯧꯖꯤꯛ ꯐꯥꯎꯒꯤꯗꯤ ꯍꯥꯏꯗ꯭ꯔꯤ ꯍꯧꯖꯤꯛ ꯑꯗꯣ ꯁꯤꯃꯛꯒꯤ ꯗꯤ ꯍꯧꯖꯤꯛ ꯍꯧꯖꯤꯛ ꯀꯩꯅꯣ ꯇꯧꯔꯤꯁꯤꯒꯤꯗꯤ ꯍꯥꯏꯔꯛꯑꯦꯕꯀꯣ ꯑꯗꯣ ꯑꯃꯗꯨꯒꯤꯗꯤ ꯍꯥꯏꯔꯛꯇ꯭ꯔꯤ ꯑꯗꯣ ꯑꯗꯨꯝ ꯉꯥꯛꯇꯪ ꯑꯃꯗꯨꯗꯤ ꯉꯁꯥꯏꯒꯤ ꯃꯤ ꯌꯥꯎꯔꯛꯇꯝꯅꯤꯅꯅꯦ ꯃꯤꯒꯤ ꯗꯔꯀꯥꯔ ꯑꯣꯏꯗꯕꯅꯤꯅ ꯏꯁꯥꯅ ꯉꯥꯛꯇꯪ ꯉꯥꯏꯗꯩꯕ ꯑꯩꯈꯣꯏ ꯐꯣꯟ ꯌꯦꯡꯕꯩ ꯇꯥꯏꯞꯇ ꯉꯥꯛ ꯈꯤꯇꯪ ꯆꯣꯔ ꯆꯣꯔ ꯆꯣ ꯆꯔꯣ ꯇꯧ ꯌꯥꯕꯅꯤ ꯅꯣꯡꯃꯒꯤ ꯅꯨꯃꯤꯠꯇ ꯖꯔꯥ ꯖꯔꯥ ꯆꯠ ꯌꯕꯅꯦ ꯑꯗꯨꯕꯨꯗꯤ
ꯄꯤꯔꯛꯏꯕꯗꯨꯇ ꯁꯝꯅ ꯍꯥꯏꯔ ꯀꯥꯟꯗ ꯑꯩꯅ ꯄꯥꯕꯁꯦ ꯀꯌꯥ ꯊꯣꯛꯇ꯭ꯔꯦꯅ ꯈꯜꯂꯁꯦꯕꯀꯣ
ꯎꯝ
ꯈꯤꯇꯪ ꯋꯥꯔꯦꯅ ꯈꯜꯂꯖꯦ ꯑꯗꯣ ꯑꯈꯪꯕ ꯃꯤ ꯑꯃꯅ ꯍꯥꯟꯅ ꯇꯥꯟꯅꯔꯒ ꯍꯥꯏꯇꯥꯔꯦ ꯄꯤꯔꯛꯏꯕ ꯄꯣꯠꯇꯣ ꯑꯩꯅ ꯑꯩꯅ ꯑꯈꯪꯕ ꯂꯣꯟꯗ ꯏꯊꯣꯛꯑꯦꯗꯅꯀꯣ
ꯎꯝ
ꯑꯗꯨꯒ ꯑꯗꯥꯏꯅ ꯇꯧꯕꯁꯨ ꯑꯗꯨꯝ ꯌꯥꯕ ꯅꯠꯇ꯭ꯔꯣ
ꯌꯥꯏ ꯌꯥꯏ ꯑꯉꯥꯡ ꯑꯉꯥꯡꯁꯤꯡꯗ ꯑꯣꯖꯥꯅ ꯄꯥꯕ ꯊꯣꯛꯇ꯭ꯔꯦ ꯍꯥꯏꯗꯅ ꯑꯉꯥꯡ ꯂꯩꯇꯥꯥꯔꯗꯤ ꯑꯉꯥꯡꯗ ꯑꯣꯏꯅ ꯖꯔꯣ ꯖꯔꯣ ꯄꯥꯍꯟꯕ ꯃꯥꯒꯤ
ꯎꯝ
ꯔꯦꯀꯣꯠꯇꯨꯗꯪ ꯒ ꯃꯥꯒꯤ ꯃ ꯈꯣꯟꯖꯦꯜꯗꯨꯅ ꯈꯔ ꯂꯧꯍꯧꯕ ꯍꯥꯏꯇꯥꯔꯦ ꯑꯗꯨꯃꯥꯏꯅ ꯌꯥꯏ ꯑꯗꯨꯃꯥꯏꯅ ꯇꯧꯒꯦꯁꯨ ꯌꯥꯏ ꯏꯆꯥ ꯏꯁꯤꯡ ꯏꯆꯥ ꯏꯁꯨ ꯂꯩꯇꯥꯔꯗꯤꯅꯦ ꯑꯗꯨꯃꯥꯥꯏꯅ ꯀꯣꯛ
ꯃꯣꯏꯗꯤ ꯍꯧꯖꯤꯛꯀꯤ ꯑꯉꯥꯡꯈꯩꯗꯤ ꯑꯗꯨꯝ ꯍꯩꯌꯦ ꯑꯩ ꯏꯆꯟꯅꯨꯄꯤꯈꯩꯁꯨ ꯂꯩꯕꯀꯣ
ꯍꯣꯏ
ꯍꯥꯏꯗꯤ ꯑꯈꯣꯏꯒꯤ ꯃꯇꯝꯗꯗꯤ ꯑꯗꯨ ꯇꯝꯃꯛꯇ꯭ꯔꯃꯤꯅ ꯑꯩꯖꯦ ꯅꯍꯥꯟꯃꯨꯛ ꯍꯞꯇꯥꯃꯨꯛꯀꯗꯤ ꯍꯥꯏꯐꯦꯠ ꯀꯩꯅꯣ ꯇꯧꯔꯨꯔꯕꯅꯦ ꯍꯩꯔꯨꯔꯕꯅꯦ ꯑꯩꯖꯦ
ꯑꯗ ꯇꯣꯏꯅ ꯁꯤꯖꯤꯟꯅꯒꯤꯗꯕꯅꯤꯅ ꯀꯥꯎꯕ ꯍꯥꯏꯇꯥꯔꯦ
ꯑꯧ
ꯎꯝ ꯑꯣ ꯏꯕꯒꯤꯁꯨ ꯌꯥꯎꯗꯣꯏꯅꯦꯕ
ꯑꯥ ꯏꯕꯒꯤꯁꯨ ꯌꯥꯎꯔꯛꯀꯅꯤ ꯃꯈꯟ ꯃꯈꯟ ꯂꯩꯌꯦꯕꯀꯣ ꯑꯗꯣ ꯑꯣꯖꯥꯑꯣꯏ ꯅꯨꯡꯉꯥꯏꯒ ꯑꯗꯨ ꯑꯩ ꯌꯦꯡꯉ ꯑꯗꯨꯝ ꯄꯤꯔꯛꯀꯦ ꯍꯥꯏꯗꯤ ꯑꯣꯖꯥ ꯍꯥꯎꯛꯇꯤ ꯍꯧꯖꯤꯛꯀꯤꯃ ꯏꯕ ꯍꯥꯏꯗꯨꯕ ꯋꯥꯅꯤ ꯍꯥꯏꯖꯕ ꯋꯥꯅꯦ ꯈꯧꯖꯤꯛ ꯑꯩꯈꯣꯏ ꯅꯍꯥꯗꯗꯤ ꯐꯩ ꯑꯍ ꯑꯣꯖꯥ ꯍꯣꯏꯗꯗꯤ ꯑꯃꯨꯛ ꯂꯨꯅ ꯊꯣꯛꯇꯣꯏꯅꯦꯕ ꯉꯁꯥꯏꯒꯤ ꯇꯠ ꯀꯩꯅꯣ ꯇꯕꯨꯗꯤ ꯁꯦꯝꯕ ꯌꯥꯏꯕꯀꯣ ꯏ ꯊꯣꯛꯅꯕꯗꯨꯗꯤ ꯁꯦꯝꯕ ꯌꯥꯏ ꯑ ꯃꯅꯤꯄꯨꯔꯗ ꯁꯦꯝꯗꯣꯛ ꯄꯕꯨꯗꯤ ꯌꯥꯏꯕꯀꯣ ꯑꯗꯣ ꯖꯟꯖꯥꯟ ꯑꯣꯏꯒꯗꯕ ꯑꯣꯏꯗꯤ ꯑꯣꯏꯔꯣꯏ ꯑꯣꯏꯗꯧ ꯑꯣꯏꯇꯥꯔꯗꯤ ꯑꯩꯁꯨ ꯑꯗꯨꯝ ꯌꯦꯡꯅꯔꯒ ꯍꯥꯏꯇꯥꯔꯦ ꯍꯩꯒꯗꯕ ꯑꯣꯏꯅ ꯄꯤꯔꯛ ꯀꯦ ꯑꯣꯖꯥꯍꯣꯏ
ꯎꯝ ꯎꯝ ꯌꯥꯏ ꯑꯗꯨꯕꯨꯗꯤ
ꯍꯌꯦꯡ ꯑꯥ ꯇꯥꯡ ꯇ꯭ꯔꯥꯉꯥ ꯇ꯭ꯔꯥꯇꯔꯨꯛꯇ ꯑꯗꯨꯝ ꯑꯣꯖꯥ ꯍꯣꯏ ꯊꯕꯛ ꯍꯥꯡꯕ ꯑꯣꯏꯇꯥꯔꯗꯤ ꯑꯇꯣꯞ ꯄꯥ ꯍꯥꯏꯇꯥꯔꯦ ꯑꯣꯖꯥꯒꯤ ꯊꯕꯛ ꯍꯧꯖꯤꯛ ꯍꯧꯖꯤꯛ ꯇꯧꯅ ꯇꯧꯅ ꯍꯥꯏꯇꯥꯔꯦ ꯑꯗꯨꯝ ꯑꯇꯣꯞꯄ ꯑꯅꯧꯕ ꯍꯥꯏꯇꯥꯔꯦ ꯑꯈꯣꯏꯒꯤ ꯃꯌꯥꯝ ꯄꯨꯟꯕ ꯌꯥꯕ ꯑꯃ ꯂꯩꯌꯦꯕꯀꯣ ꯀꯩꯅꯣꯗꯅꯤ ꯐꯣꯟꯗꯅꯤ ꯐꯣꯟꯗ ꯇꯧꯒꯗꯕꯅꯤ ꯅꯨꯡꯗꯥꯡꯒꯤ ꯇꯥꯏꯃꯤꯡꯒꯨꯝꯕꯗ ꯑꯗꯨꯝꯕꯗꯨꯅ ꯑꯗꯨꯒꯤꯁꯨ ꯑꯗꯨꯝ ꯈꯨꯗꯣꯡꯆꯥꯥꯕ ꯂꯩꯕꯀꯣ ꯈꯨꯗꯣꯡꯆꯥꯥꯕꯗꯣ ꯑꯗꯨꯝ ꯍꯥꯏꯔꯛꯀꯦ ꯁꯤꯒꯤꯅ ꯑꯃꯒꯤꯅꯤ ꯍꯥꯏꯇꯥꯔꯦ ꯁꯤꯅ ꯑꯃꯨꯛ ꯇꯣꯉꯥꯟꯕ ꯍꯥꯏꯇꯥꯔꯦ ꯁꯤꯒꯗꯤ ꯊꯕꯛꯀꯗꯤ ꯈꯤꯇ ꯈꯦꯠꯅꯩꯑꯕꯀꯣ ꯁꯤꯅ ꯑꯃꯨꯛ ꯈꯤꯇꯪ ꯇꯣꯉꯥꯟꯕ ꯍꯥꯏꯇꯥꯔꯦ
ꯑꯗꯣ ꯀꯣꯟꯅ ꯑꯃ ꯀꯩꯅꯣꯗꯨꯗ ꯑꯗꯨꯝ ꯀꯨꯞꯅ ꯑꯗꯨꯝ ꯁꯥꯟꯅꯔꯁꯦ ꯁꯤꯗ ꯍꯥꯏꯕ ꯄꯟꯕ ꯅꯨꯡꯉꯥꯏꯇꯕ ꯌꯥꯎꯔꯒꯁꯨ ꯀꯣ
ꯍꯣꯏ ꯍꯣꯏ ꯌꯥꯏ ꯌꯥꯏ ꯑꯗꯨꯃꯥꯏꯅ ꯑꯗꯨꯝ ꯇꯧꯁꯦ ꯆꯥꯛ ꯏꯁꯤꯡꯕꯨ ꯀꯃꯥꯏ ꯀꯃꯥꯏꯅ ꯇꯧꯔꯒꯦ ꯑꯣꯖꯥꯕꯣ
ꯆꯥꯛ ꯏꯁꯤꯡꯁꯤ ꯆꯥꯔꯦ ꯑꯩꯗꯤ ꯏꯆꯥ ꯑꯅꯤ ꯂꯩꯗꯅ ꯑꯉꯥꯡꯒꯤ ꯀꯨꯝꯍꯩꯒ ꯌꯦꯡꯗꯅ ꯌꯥꯝ ꯅꯨꯡꯉꯥꯏ ꯂꯩꯔꯤ
ꯑꯥ ꯃꯥꯅꯦ ꯃꯥꯅꯦ ꯑꯩꯈꯣꯏꯒꯤꯁꯨ ꯑꯉꯥꯡ ꯑꯃ ꯂꯩꯌꯦ ꯑꯗꯨꯅ ꯂꯥꯡꯕꯗ ꯈꯣꯠꯄꯗ ꯍꯥꯏꯗꯤ ꯑꯗꯨꯝ ꯑꯉꯥꯡ ꯅꯤꯡꯒꯗꯕꯅꯦ ꯁꯤ ꯑꯗꯨ ꯃꯊꯟꯇ ꯍꯔꯥꯎꯅ ꯂꯩꯕꯗꯨꯅ ꯃꯔꯨꯅꯤꯗꯕ ꯑꯣꯖꯥ ꯁꯦꯜ ꯐꯅ ꯄꯥꯏ ꯋꯥꯅꯤ ꯅꯨꯡꯁꯨꯛ ꯅꯨꯡꯖꯥꯅꯅ ꯂꯩꯕꯗꯨꯒꯤ ꯀꯥꯟꯅꯗꯦꯗ ꯑꯗꯨ ꯊꯕꯛ ꯆ ꯋꯥꯅ ꯍꯂꯛꯑꯁꯨ ꯑꯉꯥꯡꯗꯨ ꯎꯔꯒ ꯑꯦ ꯑꯉꯥꯡꯗ ꯑꯃꯨꯛ ꯂꯛꯅ ꯀꯔꯤꯃꯨꯛ ꯇꯧ ꯑꯗꯨꯅ ꯀꯩꯅꯣ ꯇꯧꯅ ꯅꯨꯡꯉꯥꯏꯕ
ꯃꯊꯥ ꯁꯥꯕ ꯃꯊꯥ ꯁꯥꯕꯩ ꯃꯇꯝꯒ ꯂꯩꯕꯖꯥꯠ ꯅꯠꯇꯦꯗ ꯑꯉꯥꯡ ꯂꯩꯕꯖꯤꯗꯤ
ꯃꯥꯅꯤ ꯃꯥꯅꯤ ꯑꯉꯥꯡ ꯆꯍꯤ ꯀꯌꯥ ꯀꯌꯥ ꯁꯨꯔꯕꯅꯣ ꯑꯣꯖꯥꯒꯤ
ꯆꯍꯤꯁꯦ ꯑꯩꯒꯤ ꯏꯆꯥꯅꯨꯄꯥ ꯑꯍꯟꯁꯤꯅ ꯆꯍꯤ ꯀꯩꯅꯣꯗꯤ ꯆꯍꯤ ꯅꯤꯄꯥꯟꯃꯨꯛ ꯁꯨꯔꯦ
ꯑꯥ
ꯑꯗꯒꯤ ꯏꯆꯥ ꯑꯇꯣꯝꯕꯤ ꯀꯩꯅꯣ ꯅꯨꯄꯤ ꯍꯥꯏꯇꯥꯔꯦ ꯑꯇꯣꯝꯕꯤ ꯍꯧꯖꯤꯛꯀꯤꯗꯤ ꯑꯇꯣꯝꯕꯤ ꯍꯥꯏꯇꯥꯔꯦꯅꯦ
ꯎꯝ ꯎꯝ
ꯑꯁꯤꯅ ꯆꯍꯤ ꯃꯔꯤ
ꯎꯝ ꯑꯣ ꯐꯔ ꯐꯔ ꯃꯔꯣꯟ ꯐꯖꯅ ꯊꯣꯛꯑꯝꯕꯅꯦ
ꯊꯣꯛꯑꯦ ꯑꯥ ꯃꯥꯏ ꯇꯝꯐꯝ ꯁꯪꯗꯒ ꯆꯠꯂ ꯄꯣꯠꯅꯤꯗ ꯃꯥꯏ
ꯑꯣ ꯑꯣ ꯐ ꯐꯥꯏ ꯅ ꯑꯣꯖꯥꯒꯤ ꯑꯗꯨꯃꯥꯏꯅ ꯑꯩꯅ ꯑꯃꯨꯛ ꯀꯩꯅꯣ ꯇꯧꯋꯦ ꯊꯕꯛꯁꯦ ꯍꯧꯖꯤꯛ ꯍꯧꯖꯤꯛꯀꯤ ꯍꯥꯏꯇꯥꯔꯦ ꯅꯍꯥꯕꯨꯗꯤ ꯑꯣꯏꯔꯦ ꯑꯗꯣ ꯊꯕꯛꯀꯤ ꯃꯆꯥ ꯃꯆꯥ ꯁꯨꯃꯥꯏꯅ ꯁꯨꯝ ꯄꯥꯏꯕ ꯍꯥꯏꯇꯥꯔꯦ ꯑꯗꯨꯅ ꯑꯣꯖꯥ ꯍꯣꯏꯅꯁꯨ ꯇꯧꯕ ꯌꯥꯕ ꯊꯕꯛꯄꯨꯗꯤ ꯃꯌꯥꯝ ꯂꯩꯅꯦꯕꯀꯣ ꯈꯔ ꯈꯔ ꯑꯗꯨꯝ ꯇꯥꯟꯅ ꯌꯥꯋꯣꯏ ꯍꯧꯖꯤꯛ ꯍꯧꯖꯤꯛꯀꯤ ꯊꯣꯏꯗꯣꯛꯄ ꯑꯣꯖꯥꯒꯤ ꯑꯣꯖꯥꯒꯤꯗꯤ ꯁꯤ ꯅꯠꯇꯕ ꯑꯇꯣꯞꯄ ꯑꯣꯖꯥꯒꯤ ꯀꯩꯅꯣꯗ ꯑꯃ ꯎꯕ ꯑꯃ ꯇꯧꯋꯦ ꯑꯩꯅ ꯀꯩꯅꯣꯗ ꯄꯨꯔꯥ ꯊꯝꯕꯗꯣ ꯐꯣꯇꯣꯗ ꯊꯝꯕꯗꯣ ꯑꯣ ꯑꯗꯨ ꯑꯗꯨꯝ ꯇꯧꯕꯤꯔꯤꯕ꯭ꯔꯣ
ꯑꯥ ꯑꯗꯨꯁꯨ ꯇꯧꯋꯤ
ꯑꯣ
ꯑꯗꯨ ꯇꯧꯕ ꯍꯥꯏꯁꯦ ꯑꯩꯒꯤ ꯏꯁꯥꯒꯤ ꯌꯥꯎꯖꯔꯒ ꯑꯗꯨꯝ ꯃꯤꯁꯨ ꯑꯩꯕꯨ ꯑꯩ ꯁꯨꯡ ꯏꯃꯥꯟꯅꯕ ꯈꯔ ꯃꫭꯏ ꯑꯃꯥꯅꯤ ꯑꯗꯨꯝ ꯌꯥꯎꯕꯀꯣ ꯌꯥꯝ ꯀꯟꯅ ꯄꯥꯛꯅ ꯁꯟꯅ ꯑꯗꯨ ꯀꯩꯅꯣꯗꯤ ꯇꯧꯗꯦꯗ ꯁꯨꯝ ꯃꯌꯥꯝꯒꯤꯁꯨ ꯀꯥꯟꯅꯕ ꯄꯣꯠꯅꯤꯅ ꯁꯨꯝ ꯑꯃꯥꯡꯕ ꯅꯠꯇꯕꯅꯤꯅ
ꯍꯣꯏ ꯍꯣꯏ ꯏꯁꯆꯥꯒꯤꯁꯨ ꯇꯧꯁꯤꯟꯕ ꯐꯩ ꯑꯉꯥꯡꯁꯤꯡꯁꯨ ꯏꯆꯥ ꯏꯁꯨꯁꯤꯡꯁꯨ ꯑꯗꯨꯃꯥꯏꯅ ꯀꯥꯟꯅꯕꯔꯣꯝꯗ ꯑꯗꯣ ꯑ ꯊꯣꯏꯗꯣꯛꯄ ꯑꯣꯖꯥꯒꯤ ꯇꯧꯗꯕ ꯇꯥꯔꯗꯤꯅꯦ ꯑꯇꯣꯞꯄ ꯊꯕꯛ ꯅꯥꯀꯟ ꯑꯃꯗ ꯇꯧꯗꯕ ꯑꯣꯏꯇꯥꯔꯗꯤ ꯑꯩ ꯑꯗꯨꯝ ꯍꯌꯦꯡ ꯍꯥꯏꯇꯥꯔꯦ ꯑꯗꯨꯝ ꯀꯥꯟꯅꯒꯗꯕ ꯍꯥꯏꯇꯥꯔꯦ ꯑꯣꯖꯥ ꯑꯣꯏꯅ ꯀꯩꯅꯣ ꯇꯧꯁꯤꯟꯕ ꯍꯥꯏꯇꯥꯔꯦ ꯍꯥꯏꯦ ꯍꯧꯖꯤꯛꯀꯤ ꯃꯇꯝꯗ ꯍꯥꯏꯇꯥꯔꯦ ꯉꯁꯥꯏꯒꯤ ꯑꯍꯟ ꯍꯥꯏꯕ ꯅꯠꯇꯦꯅ ꯍꯥꯏꯕꯗꯤ ꯍꯧꯖꯤꯛꯇꯤ ꯉꯁꯥꯏꯒꯤ ꯀꯩꯅꯣꯒꯤ ꯃꯇꯝꯅꯤꯅ ꯍꯥꯏꯇꯥꯔꯦ ꯕꯤꯒ꯭ꯌꯥꯟꯒꯤ ꯃꯇꯝꯅꯤꯅ ꯁꯤꯁꯦ ꯍꯩꯖꯤꯟꯗꯕ ꯌꯥꯗ꯭ꯔꯦꯕ ꯍꯧꯖꯤꯛ ꯍꯧꯖꯤꯛꯀꯤ ꯑꯣꯏꯕ ꯃꯈꯩꯁꯤꯗ ꯑꯝꯇ ꯍꯩꯅꯕ ꯈꯨꯗꯣꯡꯆꯥꯕ ꯄꯤꯔꯛꯀꯦ ꯑꯣꯖꯥ ꯍꯌꯦꯡ
ꯂꯩꯌꯦ ꯂꯝ ꯑ ꯂꯝꯕꯤꯗꯨ ꯂꯩꯇꯥꯥꯔꯒꯗꯤ ꯀꯩꯅꯣ ꯇꯧꯒꯦ ꯍꯥꯏꯗꯤ ꯍꯤꯡꯗꯕꯁꯨ ꯌꯥꯗꯦ ꯁꯤꯁꯨ ꯑꯩꯒꯤ ꯁꯦꯟꯗꯥꯟ ꯂꯝꯕꯤ ꯑꯃ ꯑꯣꯏꯗꯣꯏꯅꯦꯕ
ꯃꯥꯅꯦ ꯃꯥꯅꯦ ꯑꯁꯥꯏ ꯂꯥꯛꯐꯝꯗꯨꯣ ꯉꯁꯥꯏꯒꯤ ꯁꯦꯜ ꯇꯥꯛꯐꯝꯗꯨ ꯃꯌꯥꯝ ꯑꯃꯈꯛꯇ ꯃꯈꯨꯟ ꯑꯃꯇ ꯑꯣꯏꯕ ꯅꯠꯇꯕ ꯉꯁꯥꯏ ꯃꯈꯨꯗꯨ ꯌꯥꯝꯃ ꯀꯥꯟꯗ ꯃꯈꯨꯗꯨꯣ ꯐꯣꯂꯛꯇꯣꯏꯅꯦꯕ ꯑꯃꯗ ꯆꯠꯈꯤ ꯇꯥꯔꯁꯨ ꯑꯃꯅ ꯑꯗꯨꯣꯝ ꯃꯦꯁꯛ ꯆꯩꯤꯡꯅꯤꯅ ꯑꯗꯨꯃꯥꯏꯅ ꯈꯨꯗꯣꯡꯆꯥꯥꯕꯗꯤ ꯃꯌꯥꯝ ꯂꯩꯒꯦ ꯑꯣꯖꯥ ꯑꯣꯖꯥꯗꯁꯨ ꯍꯌꯦꯡ ꯑꯩ ꯑꯗꯨꯝ ꯇꯞꯅ ꯇꯞꯅ ꯍꯥꯏꯇꯥꯔꯦ ꯍꯧꯖꯤꯛꯇꯤ ꯍꯧꯔꯛꯄꯗꯁꯨ ꯉꯥꯏꯔꯕꯅꯤꯅ ꯃꯌꯥꯝ ꯑꯃ ꯄꯤꯁꯤꯟꯕꯗꯨꯁꯨ ꯑꯃꯨꯛ ꯍꯥꯏꯗꯤ ꯈꯨꯠ ꯅꯥꯕꯅ ꯑꯦꯟꯁꯥꯡ ꯃꯊꯦꯜ ꯃꯌꯥꯝꯗꯣ ꯆꯥꯕꯗꯣ ꯌꯥꯔꯣꯏꯕ ꯑꯗꯨꯅ ꯃꯊꯪ ꯃꯊꯪ ꯃꯊꯪ ꯑꯩ ꯑꯗꯨꯝ ꯀꯩꯅꯣ ꯄꯤꯔꯛꯀꯦ ꯑꯣꯖꯥ ꯍꯣꯏꯗꯁꯨ
ꯑꯁ ꯌꯥꯝ ꯐꯔꯦ ꯁꯤ ꯊꯦꯡꯅꯕꯁꯦ
ꯍꯥꯥ
ꯍꯥꯏꯗꯤ ꯑꯩꯒꯤꯁꯨ ꯇꯣꯉꯥꯟꯅ ꯍꯥꯏꯗꯤ ꯁꯔꯀꯥꯔꯒꯤ ꯊꯕꯛ ꯇꯧꯍꯧꯗꯅ ꯅꯠꯇ꯭ꯔꯒꯅ ꯂꯅꯥꯏꯒꯤ ꯌꯥꯝ ꯆꯥꯎꯕ ꯀꯩꯅꯣꯝ ꯇꯧꯗꯅ ꯇꯧꯗꯦꯕ ꯑꯩꯁꯨ
ꯍꯥꯝ
ꯑꯁꯨꯝ ꯁꯦꯟꯗꯥꯟ ꯂꯝꯕꯤꯁꯦ ꯈꯔ ꯑꯗꯨꯝ ꯄꯥꯝꯅꯗꯤ ꯂꯩꯕ ꯃꯇꯥꯡ ꯑꯣꯏꯕ ꯑꯩꯁꯦ
ꯎꯝ ꯎꯝ
ꯑꯗꯣ ꯑꯩꯈꯣꯏꯒꯤꯗꯤ ꯈꯨꯡꯒꯪꯁꯨ ꯑꯣꯏꯕꯅꯤꯅ ꯂꯧꯎ ꯁꯤꯡꯎꯕꯒꯤ ꯀꯩꯅꯣꯁꯦ ꯍꯥꯟꯅꯗꯒꯤ ꯑꯩꯁꯨ ꯑꯗꯨꯝ ꯃꯍꯩ ꯇꯝꯕ ꯈꯣꯠꯄ ꯀꯩꯀꯥ ꯇꯧꯔꯤꯀꯥꯟꯗ ꯁꯨꯕ ꯅꯣꯝꯕꯁꯤꯗꯤ ꯀꯌꯥ ꯀꯟꯅꯁꯨ ꯍꯩꯇꯕ ꯍꯥꯏꯇꯥꯔꯦꯅꯦ
ꯎꯝ
ꯍꯧꯖꯤꯛꯇꯗ ꯅꯨꯄꯤ ꯑꯉꯥꯡ ꯊꯤꯔꯃꯤꯅ ꯇꯧ ꯇꯧꯗꯕ ꯌꯥꯗꯕꯒꯤ ꯆꯥꯅꯅꯤꯡꯉꯥꯏꯒꯤ ꯈꯔ ꯈꯛꯇꯅꯦꯕ ꯑꯩꯈꯣꯏꯅ ꯇꯧꯔꯤꯁꯤꯗꯤ
ꯑꯥ
ꯑꯗꯨꯃꯥꯏꯅ ꯌꯥꯝ ꯆꯥꯅꯔꯅꯤ ꯍꯥꯏꯗꯤ ꯑꯣꯖꯥ ꯍꯅ ꯁꯤꯟꯕꯤ ꯀꯩꯗꯧꯔꯤꯕ ꯈꯪꯖꯔꯤꯕ ꯀꯩꯀꯥꯗꯣ
ꯍꯣꯏ
ꯑꯗ ꯑꯗꯨꯝ ꯑꯩꯅ ꯁꯨꯝ ꯁꯔꯨꯛ ꯌꯥꯕꯗ ꯍꯥꯏꯇꯥꯔꯦꯅꯦ
ꯍꯣꯏ ꯍꯣꯏ ꯍꯣꯏꯅꯦ ꯑꯩꯈꯣꯏꯅ ꯁꯨꯝ ꯉꯁꯥꯏꯒꯤ ꯄꯨꯂꯞꯅ ꯍꯥꯏꯇꯥꯔꯦ ꯀꯥꯟꯅꯒꯗꯕ ꯑꯍꯜ ꯑꯣꯏꯕ ꯌꯥꯏ ꯅꯍꯥꯟꯅꯁꯨ ꯄꯨꯂꯞ ꯀꯥꯟꯅꯒꯗꯕ ꯌꯦꯡꯉꯒ ꯄꯤꯕꯅꯦꯕ ꯑꯗ ꯉꯁꯥꯏꯒꯤ ꯈ꯭ꯋꯥꯏꯗꯒꯤ ꯐꯕꯗꯤ ꯑꯣꯖꯥ ꯋꯥꯔꯤ ꯂꯥꯏꯕꯛ ꯐꯕ ꯍꯥꯏꯒꯗ꯭ꯔꯥ ꯉꯁꯥꯏꯒꯤ ꯑꯍꯥꯟꯕ ꯍꯥꯏꯇꯥꯔꯦ ꯑꯩꯈꯣꯏꯅ ꯍꯧꯔꯛꯄꯁꯤꯗ ꯑꯍꯥꯟꯕ ꯑꯣꯏꯅ ꯊꯦꯡꯅꯕꯅꯦꯕ ꯑꯗꯨꯒꯤ ꯍꯧ ꯑꯣꯖꯥꯣꯏꯁꯨ ꯌꯥꯝ ꯀꯥꯟꯅꯕ ꯍꯥꯏꯇꯥꯥꯔꯦ ꯀꯥꯟꯅꯕꯁꯨ ꯑꯣꯏꯒꯅꯤ ꯍꯥꯏꯇꯥꯥꯔꯦ ꯑꯗꯨꯃꯥꯏꯅ ꯂꯩ ꯑꯗꯣ ꯀꯩꯅꯣꯒꯤꯅꯤ ꯍꯌꯦꯡ ꯅꯣꯡꯃ ꯑꯝꯇ ꯄꯨꯟꯖꯩ ꯑꯣꯖꯥ ꯍꯥꯏꯗꯤ ꯁꯛꯁꯨ ꯀꯩꯅꯣꯗ ꯊꯦꯡꯅꯗ꯭ꯔꯤꯕꯅꯤꯅꯅꯦ ꯑꯗꯣ ꯄꯨꯟꯕꯒꯤ ꯈꯨꯗꯣꯡꯆꯥꯥꯕꯗꯣ ꯑꯩ ꯑꯗꯨꯝ ꯄꯤꯖꯔꯛꯀꯦꯕꯀꯣ ꯑꯣꯖꯥꯗꯁꯨ ꯑꯗꯨꯃꯥꯏꯅ ꯄꯨꯂꯒ ꯍꯥꯏꯗꯤ ꯀꯩꯀꯩ ꯇꯥꯟꯅꯕ ꯌꯥꯒꯦ ꯑꯩꯈꯣꯏ ꯏꯆꯤꯟꯜ ꯏꯅꯥꯎꯁꯤꯡ ꯍꯥꯏꯇꯥꯔꯦ ꯀꯩ ꯀꯩ ꯇꯥꯟꯅꯕ ꯌꯥꯏ ꯄꯨꯟꯅ ꯆꯥꯎꯈꯠꯃꯤꯟꯅꯕꯗꯨꯅꯤ ꯅꯠꯇ꯭ꯔꯅꯦ ꯑꯣꯗ ꯃꯔꯨ ꯑꯣꯏꯗꯦ ꯑꯗꯨꯅ ꯑꯗꯨꯝꯕꯩꯁꯨ ꯇꯥꯟꯅꯔꯁꯦ ꯑꯗꯨꯒ ꯄꯨꯟꯅ ꯑꯗꯨꯝ ꯌꯥꯅꯤ ꯆꯠꯃꯤꯟꯅꯕ ꯍꯌꯦꯡꯋꯥꯏꯔꯐ ꯑꯗꯨꯝ ꯆꯠꯃꯤꯟꯅꯕ ꯌꯥꯅꯤ ꯑꯩ ꯑꯗꯨꯝ ꯁꯤꯟꯖꯔꯛꯀꯦ ꯂꯝꯕꯦꯟꯁꯨ
ꯁꯤꯜꯂꯛꯑꯣ ꯍꯥꯟꯅ ꯑꯣꯖꯥ ꯍꯣꯏꯅ ꯍꯥꯟꯅ ꯊꯦꯡꯅꯕꯈꯩꯗꯣ
ꯍꯣꯏ ꯍꯣꯏ
ꯁ ꯁꯦꯝꯃꯤꯟꯅꯔꯒ ꯑꯩꯒꯤꯁꯨ ꯁꯦꯟꯃꯤꯠꯂꯣꯟꯁꯦ ꯈꯔ ꯐꯒꯠꯍꯧꯕ ꯑꯗꯒꯤ ꯋꯥꯈꯜ ꯂꯧꯁꯤꯡꯁꯨ ꯑꯣꯏꯍꯧꯕꯀꯣ
ꯃꯥꯅꯦ ꯃꯥꯅꯦ
ꯑꯗꯩ ꯃꯊꯛꯇ ꯑꯣꯖꯥ ꯍꯣꯏꯒ ꯁꯨꯝ ꯑꯗꯨꯝ ꯁꯛꯈꯪ ꯃꯥꯏꯈꯪꯅꯕ ꯑꯗꯨꯝ ꯐꯪꯉꯅꯤ
ꯍꯣꯏ ꯍꯣꯏ
ꯎꯝ ꯇꯨ ꯆꯠꯊꯣꯛꯄꯗ ꯑꯩꯅ ꯂꯩꯕ ꯃꯝꯗ ꯂꯥꯛꯀꯥꯟꯗꯁꯨ ꯑꯦ ꯁꯨꯃꯥꯏꯅ ꯇꯧꯗꯅ ꯑꯩꯈꯣꯏ ꯑ ꯈꯪꯅ ꯆꯥꯟꯅꯕ ꯀꯩꯅꯣꯝ ꯂꯩꯔꯤꯀꯣ ꯈꯨꯗꯣꯡꯊꯤꯕ ꯑꯃ ꯊꯣꯛ ꯇꯥꯔꯒꯁꯨ ꯍꯥꯏꯇꯥꯔꯦꯅꯦ
ꯑ
ꯑꯩꯅ ꯑꯗꯣꯝꯗ ꯂꯥꯛꯑꯁꯨ ꯑꯗꯒꯤ ꯑꯣꯖꯥ ꯍꯣꯏꯅ ꯁꯣꯝꯗ ꯂꯥꯛꯑꯒꯁꯨ
ꯃꯥꯅꯦ
ꯑ
ꯍꯥꯏꯗꯤ ꯁꯛꯈꯪ ꯃꯥꯏꯈꯪꯕꯒꯤ ꯅꯨꯡꯉꯥꯏꯕ ꯑꯃ ꯊꯕꯛ ꯑꯃ ꯇꯧꯔꯀꯥꯟꯗ ꯍꯥꯏꯇꯥꯔꯦ ꯉꯁꯥꯏꯒꯤ ꯊꯕꯛꯁꯦ ꯍꯧꯖꯤꯛꯀꯤ ꯃꯇꯝꯗ ꯉꯁꯥꯏꯒꯤ ꯏꯊꯟꯗ ꯇꯧꯕ ꯊꯕꯛꯁꯤ ꯉꯁꯥꯏꯒꯤ ꯊꯨꯅ ꯌꯥꯡꯅ ꯆꯠꯀꯦ ꯍꯥꯏ ꯇꯥꯔꯗꯤ ꯉꯁꯥꯏꯒꯤ ꯀꯩꯅꯣ ꯍꯥꯏꯇꯥꯔꯦ ꯃꯌꯥꯝꯒ ꯄꯨꯟꯅ ꯆꯠꯄ ꯑꯃ ꯃꯊꯧ ꯇꯥꯏꯕ ꯏꯊꯟꯗ ꯆꯠꯄ ꯑꯣꯏꯇꯥꯔꯗꯤ ꯌꯥꯗꯦꯕꯀꯣ ꯑꯗꯨꯅ
ꯃꯌꯥꯝꯒ ꯄꯨꯟꯅ ꯆꯠꯃꯤꯟꯅꯕ ꯊꯕꯛꯁꯦ ꯁꯤꯅ ꯉꯁꯥꯏꯒꯤ ꯑꯩꯒꯤ ꯋꯥꯠꯔꯝꯕ ꯃꯌꯥꯝꯁꯨ ꯃꯌꯥꯝꯅ ꯆꯤꯡꯈꯠꯄꯤꯔꯛꯇꯣꯏꯅꯦꯕ ꯑꯩꯅ ꯈꯪꯉꯝꯕ ꯀꯒ꯭ꯌꯥꯅꯣꯛꯁꯤꯡ ꯑꯣꯏꯇꯥꯥꯔꯁꯨ ꯃꯣꯏꯗ ꯀꯥꯟꯅꯕ ꯈꯤꯇꯪ ꯃꯣꯏꯗꯁꯨ ꯍꯥꯏꯕꯅ ꯃꯔꯝ ꯑꯣꯏꯔꯒ ꯑꯩꯒꯤꯁꯨ ꯍꯥꯏꯇꯥꯔꯦ ꯑꯩꯒꯤꯁꯨ ꯍꯦꯟꯅ ꯀꯥꯟꯅꯕ ꯍꯥꯏꯗꯤ ꯍꯦꯟꯅ ꯂꯧꯁꯤꯡꯗꯨ ꯁꯤꯡꯒꯠꯄ ꯑꯣꯏꯗꯣꯏꯅꯦꯕ ꯑꯗꯨꯃꯥꯏꯅ ꯌꯦꯟꯅꯔꯒ ꯆꯥꯃꯤꯟꯅꯕ ꯍꯥꯏꯇꯥꯔꯦ
ꯁꯤꯒꯤ ꯌꯥꯝ ꯅꯨꯡꯉꯥꯏꯕ ꯑꯃꯅ ꯑꯩꯈꯣꯏꯅ ꯌꯥꯝ ꯆꯥꯎꯅ ꯀꯩꯅꯣꯗꯣ ꯍꯥꯏꯗꯤ ꯏꯁ ꯁꯦꯜ ꯀꯩꯅꯣꯁꯦ ꯊꯕꯛꯁꯦ ꯇꯧꯕ ꯀꯥꯟꯗ ꯌꯥꯝ ꯀꯩꯅꯣꯗꯣ ꯄꯩꯁꯥ ꯊꯥꯖꯟ ꯈꯣꯠꯆꯤꯟꯗꯅ ꯇꯧꯗꯕꯁꯦ
ꯎꯝ
ꯑꯁꯤꯃꯗꯤ ꯐꯩꯌꯦ
ꯍꯣꯏ ꯀꯩꯁꯨ ꯌꯥꯝ ꯆꯪꯕ ꯅꯠꯇꯦꯗ ꯁꯤꯒꯤꯁꯤꯅꯗꯣ
ꯎꯝ
ꯑꯗꯨ ꯐꯔꯦ ꯑꯣꯖꯥ ꯀꯩꯅꯣ ꯇꯧꯋꯦ ꯑ ꯃꯇꯝ
ꯇꯥꯔꯕ ꯑꯣ ꯐꯔꯦ ꯐꯔꯦ ꯑꯗꯨꯗꯤ
ꯑꯥ ꯍꯣꯏ ꯍꯣꯏ ꯐꯔꯦ ꯐꯔꯦ ꯑꯣ ꯍꯌꯦꯡ ꯍꯌꯦꯡ ꯑꯃꯨꯛ ꯊꯦꯡꯅꯔꯁꯤꯦ ꯑꯗꯨ ꯑꯥ
ꯐꯔꯦ ꯐꯔꯦ ꯃꯥꯡ ꯐꯔꯁꯤ ꯃꯥꯡ ꯐꯔꯁꯤꯦ
ꯍꯣꯏ ꯃꯪꯈꯔꯁꯨ ꯑ